ꯍꯜꯂꯣ ꯍꯜꯂꯣ ꯍꯜꯂꯣ ꯚꯥꯏ ꯀꯩꯗꯧꯔꯤꯅꯣ
ꯍꯜꯂꯣ
ꯀꯩꯗꯧꯔꯤꯅꯣ
ꯇꯥ
ꯀ꯭ꯔꯣ ꯇꯥꯏ ꯇꯥꯏꯌꯦ ꯀꯩꯗꯧꯔꯤꯅꯣ ꯚꯥꯏ
ꯇꯥꯏꯅꯦ ꯇꯥꯏꯅꯦ ꯍ ꯃꯤꯔꯥ ꯅꯪꯗꯤ
ꯑꯩꯁꯨ ꯐꯝ ꯇꯨꯝ ꯀ ꯑꯩꯗꯤ ꯀꯨꯏꯆꯠ ꯆꯠꯂ ꯂꯩꯌꯦꯗ ꯑꯗꯨꯝ ꯋꯥꯛꯀꯤꯡ ꯑꯣꯏꯅ ꯆꯠꯂ ꯂꯩꯔꯦ ꯆꯥꯛ ꯆꯔꯕꯣ ꯆꯥꯔꯅꯤ ꯅꯪꯁꯨ ꯅꯪꯗꯤ ꯆꯥꯔꯕꯣ
ꯆꯗꯔꯤꯗ ꯍꯣꯏ
ꯀꯅꯣꯅꯦ ꯊꯦꯡꯗ꯭ꯔꯣ ꯆꯥꯛ ꯂꯥꯝꯗ꯭ꯔꯤꯕꯣ
ꯎ ꯁꯥ ꯊꯣꯡ ꯂꯩꯕ
ꯁꯥ ꯑꯣ ꯁꯪꯥꯎꯅꯤ ꯀꯩ ꯏꯟꯁꯥꯡꯅꯣ ꯀꯩ ꯀ ꯀꯔꯤ ꯀꯔꯤ ꯁꯥꯅꯣ
ꯌꯦꯟꯅꯤꯗ
ꯀꯔꯤꯁꯥꯅꯣ
ꯌꯦꯟꯅꯦꯕ ꯌꯦꯟ
ꯑꯁ ꯌꯦꯟꯗꯤ ꯆꯥꯃꯟꯗꯅ ꯕꯣꯏꯂꯔ ꯑꯣꯏꯔꯝꯒꯅꯤꯀꯣ ꯌꯦꯟ ꯑꯣꯏꯔꯁꯨ
ꯂꯣꯀꯦꯜꯅꯦ ꯂꯣꯀꯦꯜ
ꯑꯁ ꯌꯣꯀꯦꯜꯗꯤ ꯍꯥꯎꯅꯤꯌꯦ ꯀꯥꯏꯗ ꯊꯥꯔꯛꯄꯣ ꯈꯨꯟꯗꯒꯤ ꯊꯥꯔꯛꯄꯨꯔꯣ
ꯎꯝ ꯑꯥ ꯈꯨꯟꯗꯒꯤ ꯄꯨꯔꯛꯄꯀꯣ
ꯑꯣ
ꯌꯥꯏꯅ
ꯈꯠ ꯆꯥꯒꯦꯅ ꯇꯧꯕ ꯉꯁꯤ
ꯑꯣ ꯍꯥꯎꯅ ꯆꯥꯔꯣꯀꯣ ꯉꯁꯤꯗꯤ
ꯎꯝ ꯅꯪ ꯑꯗꯨꯗꯤ ꯍꯌꯦꯡ ꯍꯧꯒꯠꯄ ꯉꯝꯃꯔꯣꯏꯅꯦ ꯍꯥ ꯉꯝꯒꯗ꯭ꯔꯣ ꯚꯥꯏꯇꯃꯤꯟ ꯌꯥꯝ ꯚꯥꯏꯇꯃꯤꯟ ꯌꯥꯝ ꯂꯥꯛꯀꯅꯤꯅꯦ ꯆꯤꯡꯒꯤ ꯆꯥꯔꯗꯤ
ꯆꯤꯡꯒꯤꯗꯤ ꯌꯥꯝꯗꯤ ꯂꯥꯛꯇꯦꯗ ꯑꯗꯣ
ꯏ ꯌꯥꯝ ꯂꯥꯛꯄꯅꯦ ꯀꯩꯅꯣ
ꯀꯅꯥꯅ ꯍꯥꯏꯕ
ꯗꯣꯛꯇꯔꯅ ꯍꯥꯏꯕ
ꯍꯁ
ꯀꯩꯗꯧꯔꯤꯅꯣ ꯅꯪꯗꯤ
ꯑꯩꯗꯤ ꯃꯄꯥꯟꯗ ꯐꯝꯂꯤ
ꯍꯟꯗꯛ ꯋꯥꯛꯀꯤꯡ ꯆꯠꯇ꯭ꯔꯕꯣ
ꯆꯠꯂꯦ
ꯆꯠꯂꯦꯕ
ꯅꯨꯡꯉꯥꯏꯔꯤꯀꯣ ꯑꯗꯨꯝ
ꯀꯩꯕꯥ
ꯍꯟꯗꯛ ꯀꯔꯤ ꯀꯔꯤ ꯇꯧꯔꯤꯒꯦ ꯅꯨꯡꯉꯥꯏꯔꯤꯕ꯭ꯔꯣ ꯀꯩꯀꯩ ꯊꯕꯛ ꯇꯧꯕ꯭ꯔꯣ
ꯀꯔꯤ ꯀꯔꯤ ꯊꯕꯛ ꯇꯧꯕ ꯅ
ꯀꯩꯁꯨ ꯇꯧꯗꯦ ꯑꯗꯨꯝ ꯌꯨꯝꯗ ꯐꯝꯃ ꯂꯩꯌꯦꯅ
ꯑꯣ ꯂꯧ ꯎꯕ ꯈꯣꯠꯄꯗꯤ ꯂꯣꯏꯔꯕꯣ
ꯂꯧꯒꯨꯝꯕꯗꯤ ꯍꯟꯗꯛꯇꯤ ꯂꯧꯗꯤ ꯂꯣꯏꯔꯦ
ꯑꯣ
ꯑꯗꯣ
ꯑꯁ ꯍꯟꯗꯛꯇꯤ ꯅꯣꯡꯇꯨ ꯃꯇꯝ ꯆꯥꯅ ꯆꯨꯗꯕꯅꯤꯅꯀꯣ
ꯍꯣꯏ ꯅꯣꯡꯒꯤꯅꯤ ꯍꯧꯖꯤꯛ ꯐꯔꯛ ꯇꯥꯏꯖꯦ
ꯉꯥꯛꯇꯪ ꯆꯨꯑꯦ ꯑꯗꯨꯒ ꯍꯣꯏ ꯍꯣꯏ ꯉꯥꯛꯇꯪ ꯉꯥꯛꯇꯪ ꯆꯨꯔꯎꯝ ꯀꯨꯏꯅ ꯆꯨꯗꯕꯤ ꯀꯥꯟꯅꯖꯨ ꯆꯨꯗꯦ ꯌꯥꯝ ꯑꯗꯨꯒ ꯂꯦꯞꯈ꯭ꯔꯦ ꯎꯝ ꯈꯤꯇꯪ ꯈꯤꯇꯪ ꯆꯣꯠ
ꯂꯩꯕꯥꯛꯐꯥꯎ ꯆꯣꯛꯍꯟꯅꯕꯤꯗ ꯆꯨꯔꯒ ꯑꯗꯨꯝ ꯇꯣꯛꯑꯦ
ꯍꯣꯏꯅꯦ ꯂꯩꯕꯥꯛ ꯂꯩꯕꯥꯛ ꯐꯥꯎꯁꯨꯠ ꯦꯅꯦ ꯍꯟꯗꯛꯀꯤ ꯅꯣꯡꯁꯦ
ꯎꯝ ꯀꯔꯤꯅꯤꯅꯦ ꯈꯪꯗ꯭ꯔꯦ ꯑꯗꯣ ꯑꯩꯁ ꯂꯧ ꯂꯤꯡꯡꯂꯝꯕꯅꯦꯕꯀꯣ ꯅꯍꯥꯟꯗꯣ ꯉꯔꯥꯡ ꯉꯍꯥꯛꯇꯪ ꯂꯤꯡꯕ ꯂꯣꯏꯕꯗ ꯉꯥꯏꯔꯛꯑꯦꯕ ꯑꯗꯨ ꯀꯁꯤ ꯂꯣꯏ ꯀꯥꯡ ꯀꯪꯈ꯭ꯔꯅꯤꯅ ꯃꯁꯥ ꯁꯥꯔꯑꯦ ꯑꯩꯈꯤ ꯂꯤꯡꯕꯗꯣ ꯂꯣꯏꯕꯗꯪ ꯑꯥ ꯍꯥ
ꯑꯧ ꯁꯨꯕ ꯍꯩꯔꯕꯣꯕ
ꯑꯩꯁ ꯂꯧꯗꯤ ꯑꯗꯨꯝ ꯅꯣꯏꯒꯤ ꯇꯦꯂꯦꯟ ꯍꯥꯏꯕ ꯇꯥꯔꯦꯗ
ꯑ ꯌꯥꯝ ꯐꯩ
ꯎꯝ ꯈꯪꯗꯦ ꯂꯧꯗꯨ ꯍꯤꯡꯒꯦꯔꯥ ꯍꯤꯡꯔꯣꯏꯗ꯭ꯔꯥ ꯈꯪꯗꯦ ꯏꯁꯤꯡ ꯆꯠ ꯏꯁꯤꯡ ꯂꯩꯇꯕꯅꯤꯅ ꯂꯧ ꯀꯪꯕꯅꯤꯅꯀꯣ
ꯎꯝ
ꯎꯝ ꯑꯗꯣ ꯍꯌꯦ ꯍꯌꯦꯡꯁꯦ ꯑꯩꯁꯦ ꯆꯨꯒꯗ꯭ꯔꯥ ꯈꯣꯞꯇꯗꯤ ꯈꯔ ꯂꯩꯅꯤ
ꯍꯌꯦꯡ ꯉꯁꯤ ꯉꯁꯤ ꯅꯨꯡꯗꯥꯜꯁ ꯈꯔꯛ ꯆꯨꯕ ꯃꯥꯜꯂꯤꯀꯣ
ꯑꯣ ꯋꯦꯗꯔꯗ ꯄꯣꯠ ꯌꯦꯡꯕꯀꯥꯟꯗ ꯍꯡꯁꯤ ꯅꯣꯡꯅꯤ ꯈꯔꯗꯤ ꯂꯥꯛꯑꯦ ꯑꯗꯣ ꯊꯥꯖꯕꯗꯤ ꯌꯥꯗꯦꯗꯀꯣ ꯃꯣꯏꯅ ꯍꯥꯏꯌꯨꯗ ꯎꯝ
ꯎꯝ ꯃꯥ ꯈꯨꯃꯛꯇ ꯑꯗꯨꯝ ꯁꯨꯑꯦꯕ ꯌꯥꯝ ꯁꯨꯕꯗꯤ ꯅꯠꯇꯦꯕ
ꯁꯤꯗꯤ ꯅꯣꯡ ꯉꯁꯤꯗꯤ ꯅꯨꯡꯁꯥ ꯌꯥꯝ ꯁꯋꯀꯣ ꯚꯥꯏ
ꯑꯁꯤ ꯉꯁꯤ ꯅꯣꯡ ꯆꯨꯕ ꯅꯠꯇ꯭ꯔꯣ
ꯅꯣꯡ ꯈꯖꯤꯛ ꯆꯨꯔꯝꯃꯦ
ꯑꯌꯥꯝꯕꯗꯗꯤ ꯅꯣꯡ ꯅꯨꯡꯁꯥ ꯁꯥꯕꯅ ꯑꯌꯥꯝꯕꯅ
ꯑꯩꯗꯤ ꯅꯣꯏꯔꯣꯝ ꯑꯩ ꯑꯩꯈꯣꯏꯔꯣꯝꯗꯗꯤ ꯑꯗꯨꯝ ꯅꯣꯡ ꯆꯨꯏꯦꯅꯦ ꯅꯣꯏꯔꯣꯝꯗ ꯅꯣꯡ ꯆꯨꯕꯗ ꯆꯥꯎꯈꯠꯂꯦ ꯉꯁꯤꯗꯤ ꯅꯣꯡ ꯆꯨꯑꯦꯕ
ꯍꯣꯏ ꯅꯨꯃꯤꯠ ꯇꯥꯔꯥꯝꯗꯥꯏꯗꯤ ꯈꯤꯇꯪ ꯆꯨꯔꯤꯕ ꯑꯗꯨꯒ ꯉꯁꯥꯏ ꯅꯨꯡꯊꯤꯟ ꯄꯨꯡ ꯕꯣꯔꯣ ꯑꯗꯥꯏ ꯈꯤꯇꯪ ꯆꯨꯔꯝꯃꯦ
ꯑꯣ
ꯑꯗꯨ ꯑꯩꯅ ꯐꯣꯟ ꯇꯧꯕ ꯀꯥꯟꯗ ꯂꯧꯗꯨꯗꯤ ꯆꯨꯕ꯭ꯔꯥꯅ ꯇꯧꯕ ꯀꯥꯟꯗꯗꯤ ꯆꯨꯗꯦ ꯍꯥꯏꯌꯦꯕ
ꯑꯣ
ꯈꯤꯇꯪꯗꯤ ꯆꯨꯔꯝꯃꯤꯑ ꯂꯣꯡ ꯑꯌꯡꯁꯦ ꯅꯪ ꯂꯩ ꯂꯩꯒꯗ꯭ꯔꯥ ꯌꯨꯝꯗ ꯊꯕꯛ ꯆꯠꯀꯗ꯭ꯔꯣ ꯅꯪ ꯆꯠꯇ꯭ꯔꯗꯤ ꯑꯩ ꯀꯣꯏꯔꯛꯀꯦ ꯇꯧꯕꯅꯤ
ꯍꯌꯦꯡꯁꯦ ꯈꯪꯗꯦꯅꯦ ꯍꯥꯏꯕ ꯈꯪ ꯉꯝꯗꯦꯅꯦ
ꯀꯩꯒꯤꯅꯦꯅꯦ ꯅꯪ ꯊꯕꯛ ꯌꯥꯝ ꯆꯤꯂꯨꯕꯅꯦ ꯌꯨꯝꯒꯤ
ꯅꯪ ꯀꯩꯕꯨꯨꯔꯣ ꯂꯥꯛꯀꯦ ꯍꯥꯏꯔꯣ
ꯅꯠꯇꯦ ꯑꯗꯨꯨꯝ ꯄꯨꯗꯕꯨ ꯀꯨꯏꯗꯦꯅꯀꯣ ꯆꯍꯤ ꯑꯍꯨꯝ ꯑꯅꯤ ꯑꯍꯨꯝ ꯁꯨꯔꯝꯒꯅꯤ ꯊꯦꯡꯅꯗꯕ ꯏꯅꯤ
ꯑꯗꯨꯕꯨꯅꯤꯣꯏꯅ ꯆꯍꯤ ꯑꯝ ꯊꯦꯡꯅꯕꯗ ꯅꯪ ꯀꯩ ꯄꯨꯔꯛꯀꯦ ꯍꯥꯏꯅꯣꯕ
ꯑꯁ ꯀꯔꯤꯁꯨ ꯀꯔꯤ ꯄꯨꯒꯅꯤ
ꯀ ꯍꯥꯎ ꯍꯥꯎ ꯄꯗꯤ ꯄꯨꯔ ꯑꯣꯗꯅ
ꯑꯩ ꯑꯣꯛꯁꯥ ꯈꯔꯗꯤ ꯄꯨꯔꯛꯀꯦ
ꯆꯣꯛꯁꯥ ꯀꯗꯥꯥꯏ ꯀꯅꯥ ꯑꯣꯁꯥꯕꯨꯁꯥꯅꯒꯅꯦ
ꯑꯗꯨ ꯅꯪ ꯅꯪꯅ ꯍꯥꯏꯔꯅ ꯅꯪꯅ ꯀꯩ ꯀꯩ ꯆꯥꯅꯤꯡꯉꯦ ꯈꯣꯠꯂꯦ ꯀꯩ ꯄꯥꯝꯒꯦ ꯈꯣꯠꯂꯦ ꯑꯗꯨ ꯅꯪꯅ ꯍꯥꯏꯔꯨꯀꯥꯟꯗ ꯑꯩꯅ ꯄꯨꯔꯛꯄ ꯇꯥꯕꯅꯤ ꯑꯩꯅ ꯀꯔꯤꯒꯨꯝꯕ ꯅꯪ ꯄꯥꯝꯗꯕ ꯄꯣꯠ ꯄꯨꯕꯤꯔꯛꯑꯒ ꯅꯪ ꯅꯨꯡꯉꯥꯏꯔꯣꯏꯕ
ꯑꯩꯅ ꯄꯥꯝꯕꯗꯨ ꯅꯪ ꯈꯪꯉꯤꯗꯨꯗꯤ
ꯀꯔꯤ
ꯑꯇꯥꯡꯕꯗꯣ
ꯍ꯭ꯔꯣ ꯑꯣ ꯑꯗꯨꯔꯣ
ꯎꯝ
ꯑꯁ ꯀꯥꯎꯕꯨ ꯀꯥꯎꯔꯅꯤ ꯍꯣꯏ ꯑꯗꯨ ꯑꯗꯨ ꯑꯣꯏꯅ ꯄꯨꯕꯤꯔꯛꯒꯦ
ꯎꯝ ꯑꯗꯨ ꯄꯨꯔꯛꯀꯗꯅꯤ
ꯍꯣꯏ ꯁꯨꯃꯥꯏꯅ ꯍꯥꯏꯔꯕ ꯑꯩꯁꯤ ꯅꯪ ꯍꯌꯦꯡ ꯄꯨꯕꯤꯔꯛꯑꯅꯤ ꯎꯜꯇꯥ ꯇꯥ ꯄꯨꯔꯛꯑꯗꯤ ꯅꯨꯡꯉꯥꯏꯇꯦꯅ ꯑꯩꯗꯤ ꯑꯩꯗꯤ ꯍꯌꯦꯡꯁꯤ ꯑꯩ ꯑꯣꯛꯁꯁꯤ ꯄꯨꯔꯛꯀꯦ ꯇꯧꯕꯅꯦꯕ
ꯎꯝ
ꯁꯨꯔꯨꯒ ꯃꯤꯛꯁ ꯇꯧꯔꯒ ꯍꯣꯏ ꯑꯥ ꯇꯥꯟꯗꯦ ꯑꯣꯀꯦ ꯇꯥꯡꯗꯦ ꯑꯣ ꯌꯥ ꯑꯗꯨꯗꯤ ꯍꯌꯦꯡꯗꯤ ꯅꯪ ꯁꯣꯏꯗꯅ ꯄꯨꯕꯤꯔꯒ ꯅꯪ ꯅꯪꯁꯨ ꯑꯗꯨꯗꯤ ꯑꯦ ꯑꯩꯅ ꯍꯥꯏ
ꯍꯌꯦꯡ ꯅꯪ ꯅꯪ ꯆꯥꯅꯤꯡꯕꯗꯣ ꯑꯗꯨꯝ ꯍꯥꯏꯌꯨꯅꯦ ꯍꯌꯦꯡ ꯑꯗꯨꯝ ꯌꯨꯝꯗ ꯑꯗꯨꯝ ꯊꯣꯡꯉꯝꯃꯒꯅꯦ
ꯑꯗꯨ ꯔꯦꯗꯤ ꯔꯦꯗꯤ ꯇꯧꯔꯝꯃꯀꯣ
ꯑꯗꯨꯅꯦ ꯅꯪꯅ ꯆꯥꯅꯤꯡꯕꯗꯨꯝ ꯍꯥꯏꯔꯣꯕ ꯑꯩ ꯑꯩꯅ ꯑꯇꯥꯡꯕꯗꯣ ꯄꯨꯔꯛꯑꯗꯤ ꯑꯗꯨꯝ ꯅꯪꯅ ꯆꯥꯅꯤꯡꯕꯗꯣ ꯑꯗꯨꯝ ꯊꯣꯡꯕꯤꯔꯒꯦꯕ
ꯑꯣ ꯍꯣ ꯍꯣ ꯑꯩꯗꯤ ꯑꯃꯨꯛ ꯑꯣꯛ ꯃꯔꯤꯟꯗꯣ
ꯑꯁ ꯑꯣꯛ ꯃꯔꯤꯟ ꯒꯥꯏ
ꯑꯣꯛ ꯃꯔꯤꯟꯅꯤ ꯑꯗꯨꯒ ꯑꯣꯛ ꯑꯣꯛꯒ
ꯑꯣꯛꯀꯥ ꯀꯩ ꯍꯪꯒꯥꯝ
ꯑꯥ ꯍꯪꯒꯥꯝ ꯊꯣꯡꯕ
ꯑꯥ
ꯑꯗꯨ ꯑꯗꯨꯗ ꯊꯣꯡ
ꯑꯗꯨ ꯔꯦꯗꯤ ꯇꯧꯔꯝꯃꯣ ꯂꯣꯏ ꯂꯣꯏꯔꯦ ꯌꯥꯔꯦ ꯑꯗꯨ ꯀꯩꯅꯣ ꯆꯞ ꯆꯥꯔꯤ ꯀꯩꯅꯣ ꯑꯗꯨ ꯅꯣꯏ ꯅꯣꯏ ꯅꯣꯏꯔꯣꯝꯗ ꯂꯩꯕ ꯅꯠꯇ꯭ꯔꯣ ꯑꯣꯛꯗꯤ ꯌꯣꯟꯕ ꯅꯠꯇ꯭ꯔꯣ
ꯎꯏ ꯑꯣ ꯂꯩꯌꯦ ꯑꯣꯛꯗꯤ ꯑꯗꯨꯝ ꯌꯣꯜꯂꯤꯗ
ꯎꯝ ꯎꯝ
ꯅꯪꯕꯨ ꯆꯥꯕꯨ ꯆꯥꯅꯤꯡꯔꯗꯤ ꯑꯗꯨꯝ ꯂꯩꯒ ꯊꯣꯡ ꯇꯥ ꯀꯩꯅꯣ
ꯑꯗꯨꯅꯤ ꯅꯪꯅ ꯍꯥꯏꯕꯗꯨꯒ ꯑꯩꯅ ꯍꯥꯏꯕꯗꯨꯒ ꯆꯥꯅꯥ ꯆꯅꯤꯡꯉꯥꯏ ꯍꯥꯏꯕꯅꯤ ꯀꯩꯅꯣ
ꯎꯝ ꯅꯪꯅ ꯑꯗꯨꯝ ꯑꯇꯥꯡꯕꯗꯨ ꯄꯨꯔꯗꯤ ꯌꯥꯔꯦ
ꯑꯥ ꯍꯣꯏ ꯍꯣꯏ ꯌꯦꯡꯁꯤ ꯃꯤꯁꯦ ꯌꯥꯝ ꯀꯧꯒꯅꯗꯀꯣ
ꯃꯤ ꯃꯤꯌꯥꯝ ꯀꯧꯗꯤ ꯀꯧꯋꯏ ꯅꯪꯕꯨ ꯂꯥꯛ ꯄꯨꯂꯛꯀꯦ ꯍꯥꯏꯔꯗꯤ ꯑꯗꯨꯝ ꯅꯪ ꯃꯤ ꯑꯃ ꯑꯅꯤ ꯑꯗꯨꯝ ꯄꯨꯔꯛꯈ꯭ꯔꯣꯅꯦ
ꯍꯣꯏ ꯑꯩ ꯑꯩ ꯄꯨꯗꯤ ꯄꯨꯔꯛꯀꯦ
ꯎꯝ
ꯃꯤ ꯑꯅꯤ ꯑꯩꯈꯣꯏ ꯑꯩꯈꯣꯏ ꯃꯔꯤ ꯑꯣꯏꯗꯤ ꯌꯥꯅꯤꯗꯀꯣ ꯃꯤ ꯑꯍꯨꯝ ꯄꯨꯔꯛꯇꯦ ꯑꯩ ꯑꯩꯒ ꯄꯥꯔꯒ ꯃꯤ ꯑꯍꯨꯝ
ꯌꯥꯏ ꯌꯥꯏ ꯃꯤ ꯃꯔꯤꯗꯤ ꯌꯥꯔꯒꯦ
ꯎꯝ ꯃꯔꯤꯗ ꯁꯞ ꯇꯥꯔꯦ ꯀꯅ ꯌꯥꯝ ꯂꯥꯡꯕ ꯈꯣꯠꯄꯗꯤ ꯌꯥꯔꯝꯃꯣꯏꯀꯣ ꯅꯣꯏꯁꯨ ꯅꯣꯏꯗꯨꯁꯨ
ꯈꯣꯠꯄꯁꯦ ꯅꯣꯏ ꯑꯗꯨꯝ ꯈꯨꯠꯁ ꯂꯥꯡꯕ ꯌꯥꯏꯌꯦ ꯀꯩꯁꯨ ꯀꯥꯏꯗꯦꯗ
ꯑꯣ ꯑꯩꯁꯦ ꯅꯨꯡꯗꯥꯡ ꯂꯩꯦꯛꯛꯀꯤꯦ ꯌꯥꯕ꯭ꯔꯣ
ꯅꯪ ꯈꯨꯁꯤꯅꯦ ꯂꯩꯔꯁꯨ ꯌꯥꯏ ꯑꯗꯨꯝ ꯅꯣꯏ ꯑꯗꯨꯝ ꯌꯨꯝ ꯑꯍꯜ ꯑꯍꯟ ꯆꯥꯕ ꯊꯛꯄ ꯂꯣꯏꯒ ꯑꯗꯨꯝ ꯌꯨꯝ ꯍꯜꯂꯒꯦꯁꯨ ꯌꯥꯏꯑꯕ
ꯑꯣ ꯑꯩꯁꯨ ꯀꯕꯥ ꯑꯩꯒꯤ ꯒꯥꯔꯤ ꯃꯆꯥꯗꯣ ꯍꯌꯦꯡꯁꯦ ꯑꯩ ꯁꯥꯔꯚꯤꯁꯁꯤꯡ ꯇꯧꯒꯦꯅꯤ ꯈꯜꯂꯦꯕꯀꯣ ꯅꯪꯗꯤꯦ ꯅꯪꯒ꯭ꯔꯦꯗ ꯑꯩ ꯑꯩ ꯃ ꯇ ꯆꯠ ꯑ ꯑꯥ
ꯅꯣꯏ ꯂꯥꯛꯀꯦ ꯍꯥꯏꯗꯤꯦ ꯈꯔ ꯉꯟꯅ ꯂꯥꯛꯑꯣꯕ
ꯎꯝ ꯑꯩꯗꯤ ꯍꯣꯏ ꯉꯟꯅ ꯂꯥꯛꯀꯅꯤ ꯑꯗꯨ ꯒꯥꯔꯤꯗꯣ ꯑꯩꯒꯤ ꯒꯥꯔꯤꯗꯣ ꯑꯗꯨ ꯍꯥꯟꯅ ꯁꯦꯝꯃ ꯆꯠꯅꯦꯕꯀꯣ ꯑꯗꯣ ꯑꯗꯨꯕꯨꯗꯤ ꯄꯨꯡ ꯄꯨꯡꯈꯥꯏꯒꯨꯝꯃꯇꯪꯅꯦꯕ ꯌꯥꯝꯕ꯭ꯔꯕꯗ ꯄꯨꯡ ꯑꯃ ꯑꯗꯨꯃꯥꯏꯅꯗꯤ ꯆꯪꯒꯅꯤ ꯑꯗꯨ ꯂꯣꯏꯔꯒ ꯑꯗꯨꯝ ꯅꯪꯒꯅꯤꯒꯅ ꯑꯗꯨꯝ ꯍꯜꯂꯛꯑꯅꯦꯕ
ꯎꯝ
ꯇꯧꯔꯦꯅ ꯅꯣꯏꯗ ꯗꯥꯏꯔꯦꯛ ꯑꯗꯨꯝ ꯆꯪꯅꯒꯦꯀꯣ
ꯍꯅꯦ ꯑꯗꯨꯨꯁꯨ ꯌꯥꯏꯅꯦ
ꯎꯝ ꯑ ꯅꯣꯏ ꯅꯣꯏꯔꯣꯝꯗ ꯌꯨꯝ ꯕꯔꯥꯒꯨꯝꯕ ꯑꯍꯥꯡꯕ ꯂꯩꯔꯤꯗ ꯊꯤꯕꯤꯔꯣꯅꯦ ꯍꯥꯏꯕꯤꯔꯛꯑꯣꯅꯦ ꯂꯩ ꯂꯩꯌꯦꯕꯣ
ꯑꯩꯈꯣꯏꯒꯤꯔꯣꯝꯗꯗꯤ ꯍꯧꯖꯤꯛꯇꯤ ꯂꯩꯇꯦꯕ
ꯑꯣ
ꯇꯪ ꯍ ꯌꯥꯔꯣ
ꯑꯩ ꯑꯟ ꯂꯩꯒꯦ ꯇꯧꯕꯅꯤꯅ
ꯎꯝ ꯈꯪꯉꯤꯅꯦ ꯌꯨꯝ ꯇꯥꯁꯤ ꯈꯪꯉꯤꯅꯦ ꯁ꯭ꯋꯥꯏꯗ
ꯑꯁ ꯑꯩꯗꯗꯤꯥꯏꯔꯤꯛ ꯂꯥꯏꯔꯤꯛ ꯄꯥꯕꯁꯨ ꯌꯥꯗꯦꯕ ꯌꯥꯝ ꯅꯥꯡꯃꯟꯕꯒꯤꯀꯣ ꯑꯩ ꯍꯟꯗꯛ ꯑꯩ ꯑꯦꯝ ꯁꯤ ꯑꯦꯁꯇꯣ ꯑꯗꯨ ꯇ꯭ꯔꯥꯏ ꯇꯧꯒꯦꯅ ꯈꯜꯂꯦꯕ
ꯌꯥꯔꯦ ꯌꯥꯔꯦ ꯌꯥꯔꯦ ꯂꯧꯕꯨꯛꯀꯤ ꯑꯦꯝꯁꯦꯁꯨ ꯌꯥꯝꯃꯤ ꯅꯪꯉꯤꯗ
ꯑꯗꯨ ꯀꯅꯥꯝꯇꯗꯤ ꯍꯥꯏꯗꯣꯛꯄꯤꯒꯅꯨꯀꯣ
ꯂꯧꯕꯨꯛꯦꯝ ꯁꯤꯁꯣꯕ
ꯅꯠꯇꯦꯗꯥ ꯅꯠꯇꯦꯗꯥ
ꯆꯦꯒꯨꯝꯕ ꯌꯨꯝꯒꯨꯝꯕ ꯁꯥꯕꯒꯤ ꯑꯦꯝ ꯁꯤ ꯑꯦꯁꯅꯤꯗ
ꯎꯝ ꯑꯗꯨꯗꯤ ꯃꯦꯁꯇꯔꯤꯅꯤꯅ ꯀꯩꯅꯣ
ꯃꯤꯁ ꯑꯩꯗꯤ ꯍꯣꯏ ꯃꯤꯁꯇ꯭ꯔꯤ ꯃꯤꯁꯇ꯭ꯔꯤꯁꯨ ꯍꯥꯏꯕ ꯌꯥꯏꯗ ꯑꯩꯅ ꯍ ꯑꯩꯅ ꯄꯩꯁꯥꯗꯣ ꯁꯦꯟꯇꯔꯗꯒꯤ ꯑꯩꯉꯣꯟꯗ ꯄꯩꯁꯥꯗꯨ ꯗꯥꯏꯔꯦꯛ ꯄꯤꯅꯦꯕꯀꯣ ꯎꯝ ꯑꯩꯅ ꯀꯔꯕꯥꯔ ꯇꯧꯗꯣꯏꯕ
ꯄꯩꯁꯥ ꯄꯥꯏꯕ ꯍꯩꯔꯝꯃꯣꯏ ꯅꯪ
ꯄꯩꯁꯥꯕꯨ ꯀꯃꯥꯏ ꯄꯥꯏꯕ ꯍꯩꯔꯣꯏꯗꯣꯏꯅꯣ
ꯌꯨꯝꯁꯦ ꯑꯩꯅꯀꯣ
ꯎꯝ
ꯐ꯭ꯔꯤꯗ ꯈꯨꯟꯗ ꯈꯨꯟ ꯑꯃꯃꯝꯗ ꯌꯨꯝ